ꯎꯝ ꯇꯕꯤ ꯑ ꯌꯥꯦ ꯈ ꯇꯞꯄꯦ
ꯇꯞꯄꯦ ꯑꯩꯈꯣꯏ ꯁ꯭ꯋꯥꯏꯗ ꯂꯣꯏ ꯇꯞꯄꯦ ꯍꯥꯏꯕ ꯉꯁꯥꯏꯁꯨ ꯑꯉꯥꯡꯒ ꯇꯧꯋꯦ ꯑꯇꯣꯞꯄ ꯇꯧꯕꯁꯨ ꯃꯥꯒꯤꯗꯨꯁꯨ ꯇꯞꯄꯦ ꯑꯩꯒꯤꯗꯨꯁꯨ ꯇꯠꯄꯤꯕ ꯎꯝ
ꯇ ꯑꯩꯗꯤꯃꯤ ꯁꯂꯔꯃꯤ ꯃꯤ
ꯒꯅ ꯇ ꯍꯧ ꯈꯠꯀꯅ ꯄꯂꯤꯁ ꯀꯍꯜꯂ ꯄꯨꯖ ꯄꯌꯣ ꯎꯝ
ꯃꯤꯁꯨ ꯂꯩꯔꯝꯃꯦꯕ ꯇꯧꯕ ꯌꯥꯗ꯭ꯔꯦꯕ
ꯑꯣꯈꯤꯦ ꯂꯣꯏꯃꯛ ꯉꯁꯤꯒꯦ
ꯂꯁꯤꯒꯤꯅꯠꯇꯦ ꯄꯨꯂꯞꯀꯤ ꯃꯥꯜ
ꯄꯨꯂꯞꯀꯤ ꯃꯦꯛꯁꯤꯃꯝ ꯀꯌꯥꯅꯣ
ꯑꯩꯒꯤꯗꯤ ꯀꯨꯟꯊ꯭ꯔꯥꯅ ꯑꯣꯏ
ꯃꯤ ꯈꯨꯗꯤꯡꯒꯤꯁꯨ ꯃꯥꯟꯅꯗꯕ꯭ꯔꯥ
ꯈꯪꯗꯦ ꯀꯩꯅꯣꯅ ꯅꯦꯍꯥꯅ ꯅꯝꯕꯗ ꯊꯣꯛꯂꯛꯇ꯭ꯔꯤ ꯐꯥꯎꯕ ꯇꯧ ꯍꯥꯏꯕꯅꯦꯕ ꯑꯗꯨ ꯑꯩ ꯊꯣꯛꯂꯛꯇ꯭ꯔꯦꯕ ꯑꯗꯨꯅ ꯂꯣꯏꯔꯦꯕ ꯀꯨꯟꯊ꯭ꯔꯥꯗ ꯂꯣꯏꯈ꯭ꯔꯦꯕ
ꯑꯣ ꯑꯗꯨ ꯂꯣꯏꯔ ꯌꯥꯗ꯭ꯔꯥ
ꯃꯃꯥ ꯍ ꯂꯥꯏ ꯑꯩ ꯍꯜꯂꯣ ꯑꯦꯔꯛ ꯀ ꯒ ꯌꯧꯗꯅ ꯉꯥꯏꯔꯤ ꯐꯤꯔꯣꯜ ꯂꯣꯠꯊꯣꯛꯑꯦ ꯈꯔ ꯉꯥꯏꯍꯥꯛ ꯆꯁꯤꯡꯊꯥꯕ ꯈꯣꯠꯄ ꯄꯣꯊꯥꯔꯦ ꯑꯗꯨꯒ ꯏꯁꯅꯤ ꯀꯅꯥ ꯀꯅꯥ ꯂꯩꯦ ꯖꯥꯅꯣ ꯍꯌꯦꯡꯗꯒꯤꯩꯗꯤ ꯂꯥꯎꯕ ꯍꯧꯕꯔꯛꯑꯅꯤꯅ ꯑꯩꯗꯤ ꯇꯧꯕ ꯌꯥꯔꯝꯗ꯭ꯔꯤꯕ ꯑꯗꯨꯅ
ꯂꯣꯏ ꯂꯣꯏꯈ꯭ꯔꯦ
ꯍꯣꯏꯔ ꯑꯩ ꯋꯥꯏ ꯆꯪꯉꯦ ꯇꯧꯔꯛꯑꯒ ꯑꯩꯅ ꯄꯥꯏꯗꯧꯗ ꯉꯥꯏꯔꯦ
ꯑꯣꯈꯦꯕ꯭ꯔꯣ
ꯑꯗꯨꯒ ꯍꯧꯖꯤꯛ ꯑꯩꯈꯣꯏꯅ ꯆꯠꯄꯗꯣ ꯄꯥꯠ ꯁꯣꯏꯗꯅꯦꯕꯀꯣ ꯖꯨꯡꯂꯨꯗ ꯋꯥꯏꯔ ꯆꯠꯂꯤꯅꯦꯕꯀꯣ
ꯖꯪꯒꯜ
ꯅꯠꯇꯦ ꯋꯥꯏꯔꯒ ꯆꯠꯄꯗꯣ
ꯒꯅꯨ
ꯎꯝ ꯑꯗꯨ ꯆꯠꯄ ꯑꯗꯨꯗꯨꯒ ꯂꯥꯞꯄꯦꯗꯅꯪ ꯃꯐꯝꯗꯣ ꯒꯥꯔꯤ ꯄꯨꯗꯕꯤꯗꯁꯨ ꯀꯣꯝꯅ ꯆꯠꯂꯁꯅ ꯆꯠꯈꯤꯕ ꯑꯗꯨꯒ ꯍꯜꯂꯛꯄꯗ ꯀꯔꯤ ꯐꯪꯗ꯭ꯔꯤꯕꯣ
ꯄ ꯀꯌꯥ ꯆꯉꯦ
ꯉ ꯐꯗꯅꯦꯕ
ꯗꯀꯃ ꯍꯦꯟꯗꯕ
ꯌꯨꯝꯗꯒꯗꯤ ꯍꯥꯏꯗꯗꯦ ꯑꯗꯨꯒ ꯏꯅꯥꯎꯕꯤꯅ ꯃꯅ ꯄꯀ ꯑꯣꯏꯔꯦ ꯑꯗꯨꯗꯨꯒ ꯉꯥꯏꯔꯦ ꯉꯥꯏꯔꯦ ꯉꯥꯏꯔꯦ ꯂꯥꯛꯑꯦ ꯑꯗꯨꯗꯨ ꯈ ꯂꯥꯛꯑꯦ ꯍꯧꯖꯤꯛꯇ ꯌꯧꯔꯛꯑꯦ ꯑꯗꯨꯒ ꯃꯤꯉꯪꯒꯁꯨꯛꯇ ꯆꯥꯅꯩꯌꯦ ꯃꯤꯔꯣꯝꯗ
ꯍꯅꯨꯔꯁꯤ ꯐꯥꯎꯕꯅꯦ ꯀꯤꯅ ꯀꯤꯅ ꯀꯣꯏ ꯅꯣꯏꯁꯦ
ꯋꯥꯔꯤ ꯁꯥꯅꯤꯁꯦ ꯍꯧꯖꯤꯛ ꯇꯜꯂꯕꯅꯦ ꯑꯗꯨꯕꯨ ꯑꯩ ꯂꯣꯏꯁꯤꯟꯅꯤꯡꯉꯕꯗꯣ ꯍ ꯍꯤꯟꯗꯤ ꯂꯥꯏ ꯍꯔꯥꯎꯕꯒꯤ ꯃꯈꯣꯟ ꯊꯣꯛꯣꯂꯛꯑꯅꯦꯕ
ꯎꯝ ꯑꯍꯅꯣ
ꯃꯄꯥꯟ ꯊꯣꯛꯏ ꯌꯨꯝꯍꯟꯗ꯭ꯔꯤꯅ ꯇꯧꯔꯛꯦ
ꯑꯩꯁꯨꯦ ꯆꯇ ꯉꯥꯏꯔꯤ
ꯑꯦ ꯌꯥꯗ꯭ꯔꯦ ꯑꯗꯨꯗꯤ
ꯊꯣꯛꯔ
ꯎꯝ
ꯃꯥ ꯉꯥꯏꯍꯥꯛ ꯃꯤꯀꯨꯞ ꯑꯃ ꯍꯔꯥꯎꯕꯒꯤ ꯑꯩ ꯑꯣꯏ ꯃꯥ ꯁꯤꯔꯦ ꯑꯩꯅ ꯇꯨꯔꯤꯕ
ꯎ
ꯈꯣꯡꯃꯟꯗ
ꯎꯝ ꯍꯧꯖꯤꯛꯁꯦ
ꯎꯝ ꯍꯥꯀꯤ ꯃꯃꯥꯡꯥꯡ ꯇꯗꯅꯦ
ꯑꯅꯤ
ꯇꯥꯜꯁ ꯗ꯭ꯔꯦꯟꯗꯨꯒꯤ ꯃꯊꯛꯇ ꯇꯥꯜꯁ ꯁꯥꯏꯌꯦꯕꯀꯣ
ꯑꯥ
ꯑꯇꯩ ꯃꯐꯝꯗꯨꯗꯤ ꯂꯣꯏꯅꯃꯛ ꯐ꯭ꯂꯣꯔ ꯃꯈꯥꯗ ꯂꯩꯕ ꯃꯇꯦꯛ ꯑꯃ ꯃꯊꯛ ꯒꯨꯗ꯭ꯔꯦꯟ ꯃꯊꯛꯛꯇꯞꯇꯥꯥꯁꯤꯅ ꯊꯝꯖꯤꯟꯕ ꯑꯗ ꯑꯗꯨꯒꯤ ꯃꯈꯥꯗꯨꯗ ꯅꯍꯥꯟ ꯃꯣꯏꯅ ꯆꯦꯛ ꯆꯟꯕꯗ ꯆꯦꯛ ꯇꯥꯔꯒ ꯀꯥꯏꯔꯕ ꯇꯥꯏꯜꯁꯇꯣ ꯑꯗꯨꯒ ꯑꯩꯁꯦ ꯄꯨꯊꯔ ꯇꯥꯔ ꯈꯨꯟꯒ ꯂꯣꯏꯅꯃꯛ ꯆꯥꯊꯠꯂꯒ ꯂꯣꯏ ꯇꯠꯂꯦ
ꯖꯕ
ꯐꯖꯔꯦ ꯅꯤꯡꯊꯤꯔꯦ
ꯎꯝ ꯆꯥꯛꯀ ꯆꯥꯕ ꯌꯥꯗꯕ ꯃꯇꯥꯡꯁꯦ ꯆꯥꯛ ꯆ ꯂꯩ
ꯑꯗꯨꯅꯦ ꯃꯤ ꯈꯨꯅꯤꯡ ꯐꯖꯕꯗ
ꯎꯝ ꯑꯗꯨ ꯑꯗꯨ
ꯑꯣꯀꯦ
ꯎꯝ ꯆꯠꯂꯦ ꯇꯧꯔꯦ ꯆꯠꯂꯝꯗꯥꯏꯗꯁꯨ ꯑꯩꯈꯣꯏ ꯑꯍꯨꯝꯁꯦ ꯁꯥꯎꯅꯔꯕ ꯄꯩꯅꯔꯦ ꯈꯪꯕ꯭ꯔꯥ ꯑꯣ ꯑꯣꯇꯣ ꯃꯅꯨꯡꯗꯁꯨ ꯄꯩꯅꯔꯦ ꯑꯩꯈꯣꯏ ꯑꯍꯨꯝꯁꯦ ꯑꯩꯅ ꯑꯃꯨꯛ ꯃꯣꯏꯗꯣ ꯄꯨꯡ ꯑꯍꯨꯝꯗ ꯂꯥꯛꯑꯣ ꯍꯥꯏꯔꯒꯅ ꯊꯥꯔꯒ ꯄꯨꯡ ꯃꯔꯤꯗꯥ ꯂꯥꯛꯑꯕ ꯑꯩꯅ ꯀꯔꯝ ꯀꯥꯟ ꯆꯠꯂꯒ ꯀꯔꯝ ꯀꯥꯟ ꯆꯥꯔꯒ ꯀꯔꯝ ꯀꯥꯟ ꯍꯜꯂꯛꯇꯣꯔꯤꯒꯦ ꯅꯣꯏ ꯄꯨꯡꯁꯦ ꯈꯪꯕ ꯅꯠꯇ꯭ꯔꯣ ꯁ꯭ꯔꯣꯅ ꯍꯥꯏ ꯍꯥꯏꯕꯒ ꯇꯧꯕ ꯅꯨꯃꯤꯠ ꯇꯥꯔꯤ ꯆꯕ꯭ꯔꯥ ꯑꯩꯅ ꯁꯤ ꯊꯣꯛꯇꯅꯕꯅ ꯍꯥꯏꯌꯦꯦ ꯑꯗꯨꯗꯨꯒ ꯌꯥꯅꯤ ꯀꯗꯣꯔꯛꯀꯦ ꯌꯥꯅꯤ ꯀꯗꯣꯔꯛꯀꯦ ꯍꯥꯏꯔ ꯑꯗꯨꯗꯤ ꯑꯩꯅ ꯑꯃꯨꯛ ꯃꯐꯝ ꯑꯣꯟꯊꯣꯛꯁꯤꯔꯥ ꯊꯦꯡꯉꯗꯤ ꯍꯜꯂꯛꯄ ꯅꯨꯡꯉꯥꯏꯔꯣꯏꯅ ꯍꯥꯏ ꯑꯗꯨꯁꯨ ꯑꯣꯟꯊꯣꯛꯐꯝꯁꯦ ꯑꯗꯨꯝ ꯆꯠꯁꯤ ꯑꯗꯩꯗꯤ ꯑꯩꯁꯦ ꯑꯩꯁꯦ ꯀꯥꯔꯛꯑꯕ
ꯎꯝ
ꯑꯣ ꯑꯃꯁꯤꯗ ꯑꯃꯨꯛ ꯊꯦꯡꯉꯦꯅ ꯍꯥꯏ ꯀꯥꯟꯗ ꯑꯗꯨꯝ ꯀꯔꯠ ꯑꯝꯇꯣꯛ ꯍꯣꯡꯗꯣꯛꯈꯤꯒꯦꯅ ꯑꯃꯨꯛ ꯍꯣꯡꯗꯣꯛꯀꯦꯅ ꯑꯃꯨꯛ ꯍꯣꯡꯗꯣꯛꯑꯣ ꯂꯩꯊꯣꯛꯈ꯭ꯔꯤꯕ ꯅ ꯎ ꯍꯨꯝꯗ꯭ꯔꯣꯕ ꯀꯀꯥꯏ ꯇꯋꯥꯏ ꯏꯁꯁꯤꯦ ꯀꯥꯔꯦ ꯑꯗꯨꯗꯩꯗꯤ ꯑꯩꯅ ꯑꯗꯨꯃꯥꯏꯅ ꯉꯥꯡꯉꯕꯅꯤ ꯑꯃꯗꯨꯁꯨ ꯎ ꯅꯣꯏꯅ ꯇꯞꯇꯥꯏ ꯇꯞꯇꯥꯏ ꯀꯦꯔꯒ ꯑꯩꯅ ꯀꯦꯒꯦ ꯌꯥꯗꯕ ꯅꯕꯨꯛ ꯐꯠꯇꯕ ꯇꯧꯔꯒ ꯄꯣꯡꯝꯈ꯭ꯔꯦ ꯑꯗꯨꯗꯤ ꯑꯃꯅ ꯑꯃꯨꯛ ꯑ ꯑꯗꯨꯗꯨꯅ ꯑꯃꯨꯛ ꯑ ꯑꯩꯈꯣꯏ ꯃꯥꯅ ꯎꯝ ꯑꯩꯈꯣꯏ ꯄꯥꯊꯂꯒ ꯅꯣꯏꯁꯦ ꯑꯣꯇꯣꯗ ꯆꯠꯇꯣꯏꯔꯣ ꯀꯩꯒꯤ ꯋꯥꯔꯤꯏꯔꯤꯅꯣ ꯄꯩꯁꯥ ꯌꯧꯔꯅꯤ ꯒꯥꯔꯤꯗꯨ ꯄꯨ ꯌꯥꯗ꯭ꯔꯣꯅꯈꯣꯛꯎ ꯊꯕꯛ ꯇꯧꯋꯦ ꯈꯣꯠꯂꯤꯦꯅ ꯉꯥꯡꯕꯤꯕꯗꯒꯤꯩ ꯑꯃꯁꯦ ꯑꯩꯅ ꯄꯣꯡꯒꯗ꯭ꯔꯥ ꯍꯥꯏꯔ ꯃꯥꯅꯣꯏ ꯄꯣꯡꯈ꯭ꯔꯦ ꯍꯟꯅ ꯉꯥꯡꯉꯛꯑꯦꯅ ꯑꯗꯨꯒ ꯑꯩꯉꯣꯟꯗ ꯑꯃꯨꯛ ꯅꯪꯅ ꯂꯣꯏꯁꯤꯟꯕꯗꯨꯣ ꯂꯣꯏꯔꯝ ꯗꯕꯒꯤ ꯉꯥꯏꯅꯍꯟꯕꯒꯤ ꯉꯥꯏꯒꯗꯕ ꯊꯕꯛ ꯇꯧꯕꯒꯤ ꯑ ꯉꯥꯡꯕ ꯍꯧꯔꯛꯑꯦ ꯇꯨꯒꯅ ꯇꯧꯔꯦ
ꯎꯝ
ꯑꯗꯩꯗꯤ ꯑꯗꯨꯝ ꯄꯣꯝ ꯑꯃ ꯆꯠꯂꯑꯦ ꯑꯣꯇꯣ ꯃꯅꯨꯡꯗꯣ ꯋꯥ ꯑ ꯑꯃꯇ ꯉꯪꯅꯗꯦ ꯁꯠꯄꯦꯠꯇ ꯆꯠꯂꯦ ꯑꯗꯨꯒ ꯑꯥ ꯌꯧꯔꯀꯥꯟꯗ ꯃꯣꯏ ꯂꯋꯥꯏꯗꯣ ꯃꯐꯝ ꯌꯥꯝ ꯐꯖꯔꯝꯃꯕ
ꯍꯥꯏꯗꯤ ꯑꯗꯣꯝꯒꯤ ꯖꯒꯥꯁꯦ ꯑꯩꯈꯣꯏ ꯁꯨꯡꯗ ꯆꯠꯇ꯭ꯔꯤꯕ ꯉꯁꯤꯅ ꯑꯍꯥꯟꯕꯅꯦꯕ ꯑꯗꯨꯒ ꯍꯦꯛꯇꯛꯇ ꯑꯃ ꯁꯤꯗꯤ ꯌꯥꯝ ꯐꯖꯩꯅꯦꯅ ꯇꯧꯔꯛꯏꯦ ꯗꯥꯏꯅꯥꯅ ꯑꯩꯅ ꯑꯧ ꯐꯖꯩꯌꯦ ꯕ꯭ꯔꯥ ꯃꯄꯅ ꯃꯃꯥꯟꯗ꯭ꯔꯥ ꯑꯧ ꯐꯔ ꯐꯣꯔꯦꯟꯒꯤ ꯂꯋꯥꯏ ꯃꯥꯔꯤ
ꯂꯝꯕꯤ ꯁꯦꯝꯈꯤꯗ ꯉꯥꯏꯕꯩꯅꯦ ꯁꯦꯝꯗ꯭ꯔꯤꯀꯥꯟꯗ ꯁꯂꯥꯛ ꯁꯥꯃꯅꯤ
ꯈꯨꯐꯖꯗꯣꯛ ꯂꯩꯇ꯭ꯔꯦ ꯍꯥꯏꯕ ꯑꯁꯪ ꯑꯃꯥꯟ ꯑꯣꯏꯔꯒ ꯑꯗꯨꯗꯩꯗꯤ ꯑꯗꯨꯃꯥꯏꯅ ꯐꯖꯩꯅꯤ ꯈꯣꯠꯂꯤꯅꯦꯅ ꯇꯣꯡꯅꯕꯗ ꯑ ꯑꯩ ꯋꯥꯔꯤ ꯁꯥꯟꯅꯔꯦ
ꯎ
ꯑꯗꯨꯔ ꯋꯥꯔꯤꯗꯨ ꯁꯥꯟꯅꯔꯦ ꯋꯥꯔꯤ ꯀꯧꯅꯔꯦ ꯗꯦꯗꯤ ꯃꯐꯝꯗꯨꯅ ꯐꯖꯕꯒꯤ ꯀꯧꯅꯔꯛꯦ ꯑꯗꯗꯦ ꯆꯂ ꯀꯧꯔꯦ
ꯎꯝ ꯀꯩꯀꯩ ꯆꯥꯀꯦ
ꯌꯧꯔꯒ ꯍꯥꯏꯀꯦ ꯃꯈꯥꯁꯤꯗꯅ ꯃꯣꯏꯁꯦ ꯃꯐꯝ ꯃꯊꯛ ꯃꯈꯥ ꯑꯅꯤ ꯂꯩꯌꯦꯕꯀꯣ ꯐꯝꯐꯝꯗꯣ
ꯎꯝ
ꯑꯗꯨꯒ ꯃꯊꯛꯇ ꯀꯥꯈꯠꯄꯁꯤꯗ ꯎꯝ ꯑꯍꯥꯟꯕꯒꯤ ꯁꯤꯗ ꯐꯝꯐꯝꯐꯝꯗꯤ ꯂꯩꯔꯝꯗ꯭ꯔꯕ
ꯎꯝ
ꯑꯗꯨꯒꯤ ꯇꯥꯗ꯭ꯔꯦꯗꯅꯀꯣ
ꯍꯥꯏꯔꯣ ꯇꯥꯕꯥ
ꯎꯝ
ꯃ ꯑꯃ ꯂꯩꯔꯗ꯭ꯔꯦꯅ ꯑꯃꯨꯛ ꯀꯥꯈꯠꯂꯑꯦ ꯑꯗꯩꯗꯤ ꯀꯥ ꯀꯂꯄꯗꯩꯗꯤ ꯎꯝ ꯆꯂꯁꯤ ꯑ ꯀꯥꯥ ꯂꯒꯑꯣ
ꯌꯥꯝ ꯀꯨꯏꯅ ꯀꯥꯈꯠꯂꯦ ꯌꯥꯝ ꯋꯥꯡꯃꯥꯏ
ꯑꯗꯨꯒ ꯃꯊꯛꯇ ꯃꯊꯛꯇꯨꯅ ꯐꯦꯟ ꯑꯝꯇ ꯄꯥꯜꯂꯝꯗ꯭ꯔꯦ ꯈꯨꯠꯁꯥ ꯑꯃ ꯇꯧꯔꯦ
ꯎꯝ
ꯑꯗꯨꯗꯤꯁꯁꯥꯏꯅꯤ ꯍꯗꯤ ꯄ ꯀꯁꯤꯦꯁꯤꯠꯇꯕ ꯑ ꯑꯣꯗꯔꯕꯨꯗꯤ ꯌꯥꯝ ꯊꯨ ꯊꯨ ꯂꯥꯛꯑꯦꯕꯀꯣ
ꯎꯝ
ꯂꯩꯩꯗꯤ
ꯎꯄꯅꯤ ꯁꯁ ꯂꯦ
ꯑꯣ
ꯂꯩ ꯑꯗꯥꯏꯗꯤ ꯎꯝ ꯐꯝꯃꯦ ꯑꯗꯨꯝ ꯃꯣꯏꯅ ꯃꯈꯥꯗꯥ ꯐꯝꯃꯝ ꯂꯩꯔꯀꯥꯟꯗ ꯀꯧꯔꯛꯀꯦꯗꯤ ꯍꯥꯏꯅꯦꯕ ꯑꯗꯨ ꯑꯗꯨꯝ ꯀꯧꯔꯛꯇ꯭ꯔꯦ ꯑꯩꯈꯣꯏꯁꯨ ꯑꯗꯨꯝ ꯐꯝꯃꯦ ꯃꯈꯥꯗꯣ ꯑꯗꯨꯝ ꯆꯜꯂꯦ
ꯌꯥꯝ ꯐꯥꯎꯕ꯭ꯔꯥꯕꯥ
ꯎꯝ ꯑꯗꯨꯝ ꯈꯪꯗ‌ꯦ ꯊꯥꯡꯖꯥꯒ ꯅꯣꯡꯃꯥꯏꯖꯤꯡꯒ ꯌꯥꯝ ꯆꯤꯟꯕ ꯎꯝ
ꯎꯝ
ꯊꯃꯦ ꯑꯗꯨꯒꯕ ꯑꯣ ꯑꯗꯨꯝ ꯐꯝꯃꯁꯦꯅꯦ ꯐꯝꯃꯦꯗꯣ
ꯎꯝ ꯀꯩ ꯀꯩꯅꯣ ꯆꯥꯕꯗꯣ ꯑꯣꯛꯇꯣꯄꯁ ꯆꯤꯂꯤꯅꯦ ꯑꯗꯒꯤ ꯗꯟꯗꯟ ꯅꯨꯗ꯭ꯜꯁꯅꯦ
ꯗꯟꯗꯟ ꯅꯨꯗ꯭ꯜꯁ
ꯑꯪ ꯍꯥꯎꯋꯦ ꯑꯩꯈꯣꯏꯖꯨ ꯃꯃꯤꯡꯗꯨ ꯀꯩꯅꯣꯝ ꯇꯧꯋꯦ ꯆꯥꯖꯦꯌꯦ ꯑꯍꯥꯟꯕꯅꯦ ꯆꯥꯏꯅꯦꯕ ꯍꯥꯎꯋꯦ ꯌꯥꯝꯖꯨ ꯌꯥꯝꯃꯦ꯫
ꯆꯥꯅꯤꯡꯉꯦ꯫
ꯅꯨꯗ꯭ꯜꯁ ꯂꯩꯔꯦ ꯑꯗꯒꯤ ꯀꯧꯅ‌ꯣ ꯕꯐꯦꯂꯣ ꯋꯤꯡ꯭ꯁꯀ ꯍꯥꯎꯋꯦ
ꯌꯥꯔꯦ ꯆꯥꯕ ꯐꯪꯉꯣꯏꯗꯕ ꯃꯤꯗ ꯑꯗꯨꯃꯥꯏꯅ ꯎꯠꯄꯥ ꯍꯧꯅꯗꯦ
ꯑꯩꯈꯣꯏꯅ ꯁꯤꯖꯦ ꯆꯥꯕꯗ ꯍꯥꯎꯕꯗꯣ꯫ ꯑꯃꯨꯛꯀ ꯍꯜꯂ ꯆꯥꯅꯤꯡꯕꯗꯣ ꯑꯗꯨꯃꯥꯏꯅ ꯇꯧꯋꯦ꯫ ꯑꯃ ꯀꯩꯅꯣ ꯕꯦꯠꯅꯥꯃꯤꯁ ꯅꯨꯗꯜ ꯍꯥꯏꯕ꯭ꯔꯥ꯫ ꯀꯩꯅꯣꯃ ꯆꯥꯔꯛꯄꯗꯣ ꯑꯩꯈꯣꯏꯅ ꯑꯩꯈꯣꯏ ꯁꯦꯝꯃꯒ ꯇꯥꯗꯕꯗꯣ꯫
ꯅꯨꯗ꯭ꯜꯁ ꯍꯥꯏꯝꯅꯤ꯫
ꯑꯗꯨ ꯑꯃꯨꯛꯀ ꯆꯥꯅꯤꯡꯕ꯫ ꯁꯂꯥꯠꯀꯗꯣ ꯑꯃꯨꯛꯀ ꯆꯥꯅꯤꯡꯕꯗꯣ ꯑꯗꯨꯒ ꯍꯧꯖꯤꯛꯀꯤꯖꯤꯁꯨ ꯑꯃꯨꯛꯀꯗꯤ ꯆꯥꯅꯤꯡꯉꯤ ꯑꯗꯨꯗꯨꯒ ꯃꯐꯝꯗꯨꯗꯤ ꯇꯜꯂꯦ꯫ ꯑꯗꯨꯒ ꯑꯩꯈꯣꯏꯅ ꯊꯣꯛꯂꯛꯄꯗꯖꯨ ꯄꯨꯡꯖꯦ ꯇꯔꯨꯛ ꯇꯥ ꯂꯩꯔꯝꯃꯤꯅꯦ ꯍꯥꯏꯕ꯫ ꯑꯗꯩꯗꯤ ꯇꯧꯔꯨ ꯇꯥꯔ ꯂꯩꯔꯝꯕꯗꯩꯗꯤ ꯑꯗꯨꯝ ꯐꯪꯗ꯭ꯔꯦꯗꯅ꯫ ꯂꯩꯍꯧꯋꯦ ꯍꯥꯏꯗꯤ ꯃꯁꯥ ꯃꯁꯥꯏ ꯒꯥꯔꯤꯗ ꯂꯥꯛꯄꯅꯤꯅ ꯑꯗꯨꯝ ꯂꯣꯏ ꯂꯩꯍꯧꯋꯦꯕꯥ ꯑꯗꯣ ꯑꯩꯈꯣꯏꯗꯤ ꯑꯣꯇꯣꯗ ꯂꯥꯛꯄꯅꯤꯅ ꯁꯨꯝ ꯊꯦꯡꯖꯤꯜꯂꯛꯑꯗꯤ ꯂꯝ ꯂꯥꯞꯄꯗꯤ ꯍꯥꯏꯒꯠꯄꯒꯤ ꯄꯣꯠꯁꯤ ꯂꯩꯇꯦꯗꯅ꯫ ꯍꯥꯏꯊꯔꯛꯄ ꯉꯥꯛꯇꯅꯤꯗꯅ ꯕꯖꯥꯔꯗ ꯍꯥꯏꯒꯠꯄ ꯂꯩꯇꯦꯗꯅ꯫
ꯎꯝ꯫
ꯑꯗꯨꯒꯤ ꯑꯗꯨꯒꯨꯝꯕ ꯑꯣꯇꯣꯗꯣ ꯑꯝꯇ ꯂꯥꯛꯇ꯭ꯔꯕ ꯑꯗꯩꯗꯤ ꯂꯥꯛꯑꯖꯨ ꯑꯣ ꯑꯣ ꯑꯩꯕꯨ ꯄꯤꯛ ꯄꯤꯛꯊꯟ ꯑꯗꯒꯤ ꯂꯥꯛꯑꯦꯅ ꯈꯥꯝꯕꯗꯨꯅ ꯈꯥꯝꯕꯤꯗ꯭ꯔꯕ꯫
ꯎꯝ꯫
ꯎꯝ ꯑꯗꯩꯗꯤ ꯎꯄꯥꯥꯏꯖꯨ ꯂꯩꯇ꯭ꯔꯦ꯫ ꯈꯥꯝꯕꯤꯗ꯭ꯔꯦ ꯑꯗꯩꯗꯤ ꯈꯔ ꯆꯠꯈꯠꯁꯤ ꯈꯔ ꯆꯠꯈꯠꯁꯤꯅ ꯁꯨꯝ ꯆꯈꯠꯂꯤ ꯁꯨꯝ ꯆꯈꯠꯂꯤ ꯃꯤꯒꯤ ꯂꯝꯄꯥꯛꯇ ꯂꯨꯍꯣꯡꯕ ꯑꯃ ꯇꯧ ꯂꯩꯔꯝꯃꯦ꯫
ꯎꯝ꯫
ꯑꯗꯨꯒ ꯎꯝ ꯏꯅꯥꯎꯄꯤꯗ ꯑꯁ ꯌꯥꯔꯔꯣꯏ ꯁꯤꯗꯤ ꯎꯄꯥꯏ ꯂꯩꯇ꯭ꯔꯦ ꯄꯨꯡ ꯁꯨꯝ ꯊꯦꯡꯖꯜꯂꯛꯑꯦ ꯀꯅꯥꯅꯣꯝ ꯀꯧꯔ ꯔꯁꯤ ꯌꯥꯔꯦ ꯑꯗꯨꯒ ꯌꯨꯝꯗꯩꯗꯤ ꯀꯧꯔꯔꯣꯏꯖꯤ ꯌꯨꯝꯒꯤꯗ ꯍꯦꯛ ꯍꯥꯏꯔꯨꯔꯗꯤ ꯂꯣꯏꯔꯅꯤ ꯑꯃꯨꯛꯇꯣꯏꯕ ꯐꯧ ꯃꯄꯥꯟ ꯊꯣꯛꯍꯜꯂꯔꯦ ꯅꯣꯡ ꯐꯥꯗꯣꯛ ꯈꯛ ꯊꯣꯛꯍꯜꯂꯛꯄꯁꯤꯗꯅ ꯍꯥꯏꯔ ꯑꯗꯩꯗꯤ ꯅꯣꯡ ꯐꯥꯗꯣꯛ ꯊꯣꯛꯄꯁꯤꯗ ꯃꯊꯪ ꯃꯨꯛ ꯆꯠꯀꯦ ꯌꯥꯔꯔꯣꯏ ꯑꯗꯨꯅ ꯅꯪꯒꯤꯗꯣ ꯍꯥꯏꯒ꯭ꯔꯣ ꯍꯥꯏꯔꯦ꯫ ꯑꯗꯨꯃꯥꯏꯅ ꯀꯧꯔꯦ꯫ ꯍꯥ
ꯑ ꯍꯥꯥꯏꯖꯣ ꯍꯥꯥꯢꯖꯣ꯫
ꯇꯥꯖꯕ
ꯇꯥꯏꯌꯦ ꯇꯥꯏꯌꯦ ꯑꯉꯥꯡ ꯃꯈꯥ ꯇꯥꯔꯕ
ꯑꯁ ꯑꯗꯥꯏꯗꯤ ꯀꯧꯔꯤ ꯑꯗꯤ ꯃ ꯁꯨ ꯂꯥꯞꯄꯅꯤꯅ ꯂꯥꯞꯄꯗꯣ ꯀꯨꯏꯔꯦꯗꯅ ꯑꯗꯨꯗꯩꯗꯤ ꯑꯩꯈꯣꯏꯗꯤ ꯂꯥꯛꯄꯗꯣ ꯀꯨꯏꯔꯕꯅꯤꯅ ꯑꯁ ꯀꯥꯏ ꯌꯧꯔꯒ ꯌꯥ ꯍꯥꯏꯔꯣ ꯀꯥꯏ ꯌꯧꯔꯒ ꯌꯥ ꯍꯥꯏꯔꯣ ꯈ ꯈ ꯑꯩꯈꯣꯏꯅ ꯀꯈꯣꯏꯅ ꯏꯧ ꯂꯥꯡꯁꯤꯜꯂꯤꯦ ꯃꯤ ꯂꯧ ꯂꯥꯛꯑꯦ ꯃꯤꯗꯨꯗ ꯀꯩ ꯌꯧꯔꯒꯦ ꯍꯥꯏꯕꯕꯨꯣ ꯀꯥꯏ ꯌꯧꯔꯒꯦ ꯍꯥꯏꯕꯕꯨ ꯑꯩꯈꯣꯏꯗꯤ ꯂꯣꯏꯔꯦ ꯑꯁ ꯃꯤ ꯃꯌꯥ ꯌꯧꯔꯦ ꯃꯤ ꯍꯅꯤꯌꯥ ꯌꯧꯔꯔꯤ ꯇꯧꯗꯅ ꯑꯗꯨꯁꯨ ꯑꯩꯈꯣꯏ ꯑꯩꯈꯣꯏ ꯑꯩꯈꯣꯏꯒꯤ ꯍꯥꯏꯗꯤ ꯑꯩꯒꯤ ꯅꯨꯄꯥꯁꯨ ꯅꯠꯇꯦ ꯏꯅꯥꯎꯄꯤ ꯃꯤꯑꯣꯏꯗꯨ ꯏꯃꯥꯏ ꯅꯨꯄꯥꯗꯨꯁꯨ ꯅꯠꯇꯦ ꯑ ꯏꯅꯥꯎꯄꯤ ꯏꯇꯣꯟꯇꯣꯝꯕꯤꯗꯨ ꯑꯗꯨꯏ ꯅꯨꯄꯥꯅꯦꯕ ꯀꯕ ꯇꯣꯠ ꯇ ꯑꯣꯠꯕꯤꯗꯨꯒꯦ ꯑꯗꯤ ꯎ ꯀꯥꯅꯦ ꯑꯗꯦꯗꯤ ꯂꯥꯛꯑꯣꯅ ꯍꯥꯏꯈ꯭ꯔꯕꯅꯤꯅ ꯑꯩꯈꯣꯏꯁꯨ ꯈꯔꯕꯨꯗꯤꯅꯦꯅꯥ ꯇꯥꯔꯦꯕꯀꯣ ꯑꯗꯨꯒ ꯉꯥ ꯂꯩꯔꯒ ꯑ ꯑꯣꯇꯣ ꯑ ꯂꯥꯛꯑꯦ
ꯎꯝ
ꯑꯗꯨꯒ ꯐꯥꯔꯁꯅ ꯍꯥꯏꯔ ꯀꯥꯟꯗꯨꯗ